ꯍꯜꯂꯣ ꯇꯥꯔ
ꯍꯜꯂꯣ ꯇꯥꯗ꯭ꯔꯣ ꯇꯥꯏꯌꯦ ꯅꯪ ꯇꯥꯕ꯭ꯔꯣ
ꯇꯥꯢꯌꯦ ꯇꯥꯢꯌꯦ
ꯑꯣ ꯐꯔꯦ ꯐꯔꯦ ꯐꯔꯦ ꯐꯔꯦ
ꯅꯪꯕꯣ
ꯉꯥꯏꯔꯤ ꯅꯨꯡꯉꯥꯏꯔꯤ ꯍꯥꯏꯕ ꯇꯥꯕꯅꯤ ꯀꯨꯏꯔꯦꯀꯣ ꯄꯥꯎ ꯐꯥꯎꯅꯗꯕ
ꯑꯁ ꯍꯣꯏ ꯑꯗꯨꯅꯦ ꯑꯁ ꯅꯈꯣꯜꯒ ꯇꯥꯕꯁꯦ ꯌꯥꯝ ꯅꯨꯡꯉꯥꯏꯉꯣ ꯄꯨꯔꯅꯤꯃꯥ ꯊꯣꯛꯄꯩ ꯇꯥꯏꯞ ꯇꯧꯋꯦ ꯁꯤꯋꯥꯏꯗ
ꯑꯗꯨꯅꯦ ꯑꯗꯨꯅꯦ ꯇꯥꯗꯕ ꯀꯨꯏꯔꯦ ꯅꯈꯣꯟꯒ
ꯎꯝ
ꯅꯣꯡ ꯇꯥꯕ꯭ꯔꯣ ꯑꯗꯨ ꯑꯗꯨꯗ ꯑꯩꯈꯣꯏ ꯁꯤꯗꯁꯨ ꯉꯔꯥꯡ ꯅꯍꯥꯟꯗꯒꯤ ꯁꯨꯡꯂꯦꯞ ꯂꯦꯞꯇ꯭ꯔꯤ ꯅꯣꯡ ꯇꯥꯕ
ꯑꯪ ꯐꯔꯕꯅꯝ ꯅꯣꯡ ꯈꯔ ꯇꯥꯔꯤꯁꯦ ꯅꯠꯇ꯭ꯔꯗꯤꯕ
ꯍꯣꯏ ꯑꯗꯣ ꯑꯩꯈꯣꯏ ꯁꯤꯗꯗꯤ ꯅꯣꯡ ꯅꯣꯡ ꯇꯥꯔꯛꯏꯁꯦ ꯀꯨꯏꯔꯦ ꯅꯣꯏꯒꯤ ꯅꯣꯏꯒꯤ ꯇꯥꯗ꯭ꯔꯤꯉꯩꯗꯒꯤ ꯇꯥꯔꯕꯅꯦ ꯑꯩꯈꯣꯏꯗꯤ
ꯑꯁ ꯀꯩꯅꯣ ꯑꯩꯈꯣꯏꯗꯤ ꯅꯣꯡ ꯇꯥꯗꯗꯅ ꯃꯤ ꯈꯔꯗꯤ ꯂꯥꯏ ꯈꯨꯔꯨꯝꯅꯔꯝꯃꯅꯤ ꯅꯣꯡ ꯇꯥꯕꯤꯌꯣꯗꯅ
ꯑꯣ ꯇꯥꯃꯜꯂꯛꯇꯕꯒꯤ ꯍꯣꯏ ꯑꯗꯩꯗꯤ ꯍꯣꯏ ꯂꯧ ꯁꯤꯡꯎꯕ ꯃꯇꯝꯁꯨ ꯑꯣꯏꯕ ꯑ
ꯃꯤꯒꯤ ꯀꯩꯅꯣ ꯑꯇꯣꯞ ꯑꯇꯣꯞꯄ ꯂꯝꯗꯅꯦ ꯂꯧꯁꯦ ꯐꯧꯁꯦ ꯍꯨꯜꯂꯒ ꯐꯧꯗꯣ ꯑꯩꯈꯣꯏꯒꯤꯅꯅꯦ ꯂꯧꯕꯨꯛꯁꯦ ꯏꯀꯪ ꯏꯀꯪ ꯀꯪꯕ ꯂꯧꯕꯨꯛ ꯅꯣꯡꯁꯦ ꯇꯥꯗ꯭ꯔꯕꯅꯤꯅ ꯀꯩꯝ ꯇꯧꯕ ꯌꯥ ꯑꯗꯅ ꯂꯧꯃꯤ ꯃꯈꯩꯁꯦ ꯑꯩ ꯍꯥꯏꯁꯤꯅꯦ ꯀꯞꯇꯦꯗ ꯈꯥꯛꯑꯃꯅꯤ ꯍꯥꯏꯕ ꯃꯣꯏꯗꯤ ꯑꯗꯣ ꯍꯟꯗꯛꯇꯤ ꯈꯤꯇꯪ ꯇꯥꯏ ꯍꯟꯗꯛ ꯈꯤꯇꯪ ꯇꯥꯔꯤꯁꯦ ꯀꯩꯝ ꯅꯠꯇꯦ ꯑꯩꯅꯅꯦ ꯑꯩꯈꯣꯏ ꯏꯃꯨꯡ ꯋꯥꯏꯔꯝꯁꯦ ꯂꯣꯏ ꯃꯀꯣꯛꯇꯒꯤ ꯇꯣꯟ ꯐꯥꯎꯕ ꯂꯣꯏ ꯇꯩꯔꯨꯕ ꯅꯣꯡ ꯇꯥꯔꯛ
ꯑꯥ ꯑꯣ ꯑꯣ ꯏꯁꯣꯔꯅ ꯆꯥꯟꯗꯅ ꯍꯥꯏꯌꯣ
ꯍꯣꯏ ꯍꯥꯏꯗꯤ ꯃꯤ ꯆꯠꯊꯣꯛ ꯆꯠꯁꯤꯟꯒ ꯇꯧꯒꯗꯕ ꯖꯒꯥꯁꯦ ꯑꯩꯅ ꯑꯗꯨ ꯊꯕꯛ ꯂꯣꯏ ꯇꯩꯊꯣꯛꯎꯕ
ꯎꯝ
ꯇꯥꯗꯅꯅꯦ ꯍꯧꯖꯤꯛꯀꯤ ꯇꯩꯕ ꯃꯄꯥꯒꯁꯦ ꯄꯨꯂꯞ ꯍꯥꯏꯖꯤꯟꯕꯗꯣ ꯑꯗꯨꯃꯥꯏꯅꯒ ꯇꯧꯔꯤꯅꯦ ꯍꯥꯏꯕ
ꯑꯣ
ꯑꯗꯨꯃꯥꯏꯅ ꯇꯧꯋꯦ ꯅꯍꯥꯟꯈꯩ ꯑꯗꯨ ꯇꯩꯗꯕꯩ ꯑꯣꯏꯔꯤꯖꯥꯠꯅꯦ
ꯑꯣ ꯑꯗꯨꯗꯤ ꯅꯣꯡ ꯋꯥꯠꯂ ꯋꯥꯠꯂꯀꯥꯟꯗ ꯍꯦꯛ ꯍꯦꯛ ꯇꯩꯕꯤꯕ
ꯑꯦ ꯑꯩꯈꯣꯏ ꯅꯦꯅ ꯀꯩ ꯍꯥꯏ ꯈꯪꯉꯕ ꯑꯦ ꯅꯨꯡꯇꯤ ꯇꯩꯌꯣ ꯑꯗꯨꯗꯤ ꯍꯥꯏꯅꯤ ꯅꯣꯡꯁꯨ ꯇꯥꯍꯟꯅꯤꯡꯕꯩꯖꯥꯗꯤ ꯅꯨꯡꯇꯤ ꯇꯩꯌꯣ ꯑꯗꯨꯗꯤꯒ ꯍꯥꯏꯅꯤ
ꯑꯩꯈꯣꯏ ꯁꯤꯗꯗꯤ ꯑꯗꯨꯍꯥꯛꯅ ꯑ ꯐꯧ ꯍꯨꯟꯕ ꯌꯥꯗꯕ ꯈꯣꯠ ꯐꯠꯇꯕꯗꯣ ꯑꯗꯨꯗꯤ ꯇꯧꯗꯦꯕ ꯑꯗꯨꯝ ꯈꯔ ꯈꯔ ꯈꯔ ꯇꯥꯕꯅꯤꯅ ꯂꯣꯏ ꯃꯥꯏ ꯃꯥꯏꯒꯤ ꯂꯣꯏ ꯎꯟꯅꯕ ꯍꯧꯔꯦꯕ ꯑꯗꯨꯝ ꯅꯍꯥꯟꯅ
ꯎꯝ
ꯑꯩꯈꯣꯏ ꯁꯤꯗꯗꯤ ꯀꯨꯏꯁꯜꯂꯛꯑꯕꯒꯤ ꯃꯤꯈꯩꯁꯦ ꯑꯃꯨꯛ ꯅꯨꯡꯉꯥꯏꯅꯗ꯭ꯔꯕꯤꯗꯣ
ꯎꯝ ꯍꯣꯏꯅꯦ ꯇꯧꯔꯤꯁꯦ ꯑꯁ ꯊꯕꯛꯅꯒ ꯆꯤꯟꯕꯒ ꯍꯧꯖꯤꯛꯀꯥꯟꯁꯦ ꯑꯗꯨꯅꯅꯦ ꯄꯥꯎ ꯐꯣꯟ ꯇꯧꯕꯁꯨ ꯁꯪꯗꯦ ꯅꯪꯉꯣꯟꯗ
ꯑꯥꯎ ꯑꯩꯁꯨꯅꯦ ꯑꯩꯁꯨ ꯑꯅꯥ ꯑꯌꯦꯛ ꯃꯌꯥꯝꯁꯤꯗ ꯁꯪꯗꯦ
ꯑꯣ ꯑꯁ ꯅꯣꯏ ꯀꯅꯥ ꯅꯥꯔꯒ‌ꯦ
ꯑꯈꯣꯏ ꯄꯨꯄꯨ ꯊꯣꯛꯄ ꯑꯃ ꯅꯥꯕꯅꯦꯕ ꯑꯗꯨꯒꯤ ꯃꯥ ꯅꯥꯕꯒꯤ ꯑꯩꯅ ꯆꯈꯥꯎꯒꯤ ꯑꯣꯄ꯭ꯔꯦꯁꯟ ꯇꯧꯋꯦ ꯍꯥꯏꯕꯗꯣ ꯑ ꯃꯥ ꯅꯥꯕꯒꯤ ꯑꯅꯥꯁꯪꯗ ꯂꯩꯔꯦ
ꯑꯣ
ꯑꯗꯨ ꯑꯗꯨ ꯂꯩꯔꯤꯉꯩꯗꯨꯗ ꯑꯃꯨꯛ
ꯑꯝ
ꯑꯗꯨ ꯅꯥꯔꯤꯉꯩꯗꯨꯗ ꯑꯃꯨꯛ ꯑꯃꯃꯨꯛ ꯄꯨꯈꯠꯂꯛꯑꯦ ꯑꯈꯣꯏ ꯕꯥ ꯄꯣꯛꯄ ꯑꯃꯨꯛ ꯑꯈꯣꯏ ꯕꯥ ꯄꯣꯛꯄ ꯑꯈꯣꯏ ꯕ‌ꯣꯛ ꯑꯗꯨꯒꯤ ꯑꯃꯨꯛ ꯌꯦꯡꯗꯅ ꯈꯣꯠꯇꯅ ꯇꯧꯔꯦ ꯑꯍꯟ ꯂꯩꯕꯁꯤꯗꯤ
ꯍꯣꯏ ꯃꯥꯟꯅꯦ ꯑꯍꯟ ꯑꯣꯏꯔꯛꯄ ꯍꯥꯏꯁꯤꯗꯤ ꯂꯣꯏꯃꯛ ꯍꯥꯏꯗꯤ ꯄꯥꯡꯒꯟ ꯋꯥꯈꯟ ꯂꯣꯏꯃꯛ ꯁꯣꯟꯁꯜꯂꯛꯑꯕ ꯃꯇꯝꯅꯤ ꯑꯗꯨꯏꯗꯨꯅ ꯂꯨꯅ ꯆꯥꯟꯅ ꯇꯧꯕꯤꯒꯗꯕꯅꯦ ꯃꯣꯏꯁꯦ ꯎꯝ
ꯑꯗꯩ ꯃꯥ ꯑꯃꯨꯛ ꯄꯨꯈꯠꯂꯛꯑꯦ ꯑꯗꯨꯒ ꯑꯃꯨꯛ ꯇꯦꯁ ꯅꯨꯡ ꯇꯧꯔꯦ ꯑꯗꯨꯒ
ꯎꯝ
ꯂꯩꯔꯦ ꯑꯃꯨꯛ ꯀꯩꯝ ꯑꯃꯨꯛ ꯇꯧꯗ꯭ꯔꯦ ꯌꯦꯡꯉꯨꯔꯕꯅꯤꯅ ꯒꯨꯂꯤ ꯀꯩꯀꯥ ꯆꯥꯔꯒ ꯍꯤꯗꯥꯛ ꯆꯥꯔ ꯂꯩꯕ ꯑꯩꯅ ꯑꯃꯨꯛ
ꯎꯝ ꯑꯁ ꯗꯣꯛꯇꯔ ꯆꯠꯂꯨꯔꯗꯤ ꯑꯅꯥꯕ ꯂꯣꯏꯅ ꯐꯕꯅꯤ
ꯍꯣꯏ ꯈꯤꯇꯪ ꯌꯦꯡꯉꯨꯕꯗ ꯃꯣꯏꯅ ꯈꯤꯇꯪ ꯊꯦꯡꯉꯛꯄꯗ
ꯍꯥꯏꯗꯤ ꯋꯥꯈꯟꯁꯨ ꯏꯌꯥꯡ ꯌꯥꯡ ꯊꯣꯛꯄꯗꯣ ꯇꯧꯕꯅꯦꯕ ꯎꯝ ꯐꯔꯅꯤ ꯍꯥꯏꯕꯒꯤ ꯑꯁꯥ ꯑꯃ ꯎꯕꯗꯣ ꯑꯗ ꯗꯣꯛꯇꯔ ꯆꯠꯂꯗꯤ ꯂꯣꯏ ꯐꯕꯅꯤ ꯎꯝ ꯎꯝ ꯐꯔꯅꯤ ꯀꯩꯝ ꯈꯜꯂꯨꯅ ꯗꯣꯛꯇꯔꯕꯨ ꯆꯠꯂꯨꯔꯗꯤ
ꯗꯣꯛꯇꯔ ꯂꯥꯏꯅꯤ ꯍꯥꯏꯅꯔꯝꯃꯤꯗꯣ ꯊꯥꯏꯅꯩ ꯑꯍꯟꯁꯤꯡꯅ ꯑꯗꯨꯅꯦ ꯌꯥꯝ ꯃ ꯃꯔꯧ ꯂꯩꯅ ꯍꯥꯏꯔꯝꯃꯤꯅꯦ ꯎꯝ
ꯉꯁꯤꯗꯤ ꯀꯩ ꯏꯟꯖꯥꯡ ꯆꯥꯔꯒꯦ ꯑꯌꯨꯛꯀꯤ
ꯑꯌꯨꯛꯁꯦ ꯈꯣꯏꯒꯤ ꯄꯣꯡ ꯍꯋꯥꯏ ꯊꯣꯡꯕ ꯆꯥꯏꯌꯦ ꯁꯨꯝ ꯅꯨꯡꯇꯤꯖꯥꯏꯒꯤ ꯁꯨꯝ ꯊꯥꯎ ꯅꯨꯡ ꯆꯥꯥꯁꯟꯕꯁꯤꯁꯨ ꯐꯠꯇꯦꯗꯅꯀꯣ
ꯍꯣ ꯍꯣꯏ
ꯑꯗꯨꯏꯗꯨꯅ ꯄꯣꯡ ꯍꯋꯥꯏ ꯊꯣꯡꯕ ꯑꯣꯏꯅ ꯆꯥꯔꯦ ꯆꯝꯅ ꯑꯗꯨꯐꯥꯎꯕ ꯁꯧꯒ꯭ꯔꯤ ꯊꯣꯡꯒ‌ꯦ ꯇꯧꯔꯝꯕꯅꯦ ꯑꯗꯨꯒ ꯅꯣꯡꯁꯦ ꯈꯤꯇꯪ ꯇꯥꯕ ꯑꯗꯨꯅ ꯄ‍ꯣꯡ ꯍꯋꯥꯏ ꯑꯣꯏꯅ ꯊꯣꯡꯁꯜꯂꯦ ꯅꯣꯏꯒꯤꯗꯤ ꯀꯩꯆꯥꯒꯦ
ꯑꯈꯣꯏ ꯑꯥ ꯉꯁꯤꯗꯣ ꯅꯍꯥꯟ ꯉꯥ ꯇꯥꯎꯊꯣꯛꯑꯒ ꯊꯝꯃꯣ ꯊꯝꯕ ꯌꯥꯝꯃꯦꯅ ꯑꯗꯨꯗꯣ ꯑꯗꯨꯗꯣ ꯑꯣꯏ ꯊꯣꯡꯉꯦ ꯑꯗꯨꯒ ꯁꯥꯝꯕꯗꯣ ꯈꯪꯕ꯭ꯔꯥ
ꯀꯔꯤ
ꯁꯥꯝꯕꯅ ꯑꯃ ꯂꯩꯕꯗꯣ ꯈꯪꯕ꯭ꯔꯥ
ꯈꯪꯗꯤꯌ‍ꯦ
ꯑꯃ ꯑꯈꯥꯕ ꯑꯃ ꯂꯩꯕꯗꯣ ꯈꯣꯏꯒꯤ ꯁꯥꯡꯅ ꯁꯥꯡꯅ ꯄꯥꯟꯕꯗꯣ ꯌꯣꯡꯆꯥꯛ ꯀꯤ ꯇꯥꯏꯞꯇ ꯃꯥꯅ ꯑꯃꯃꯝꯇꯪ ꯑꯣꯏꯔꯒ ꯁꯥꯡ ꯁꯥꯡꯅ ꯄꯥꯟꯕꯗꯣ
ꯍꯝ ꯈꯪꯗꯤꯌꯦ ꯗꯨꯗꯤ ꯑꯩ
ꯑꯗꯨꯗꯣ ꯑꯃ
ꯎꯝ
ꯍꯛꯆꯥꯡꯒꯗꯤ ꯐꯩꯗꯤ ꯍꯥꯏꯅꯕꯅꯦꯕ ꯃꯤꯅ
ꯎꯝ
ꯑꯣ ꯑꯗꯨꯝ ꯕꯤꯄꯤꯒꯨꯝꯕ ꯋꯥꯡꯕ ꯈꯣꯠꯄ ꯑꯍꯟꯒꯩꯀꯣ
ꯑꯥ
ꯑꯗꯨꯗꯣ ꯆꯥꯕ ꯈꯣꯠꯄ ꯐꯩ ꯈꯣꯠꯂꯦꯅ ꯑꯗꯨꯝ ꯑꯩꯈꯣꯏ ꯁꯤꯗꯗꯤ ꯑꯗꯨ ꯄꯥꯝꯕꯤꯗꯣ ꯈꯔ ꯍꯧꯅꯩꯌꯦꯕ ꯑꯗꯨꯗꯣ ꯄꯤꯔꯛꯑꯦ ꯑꯗꯨꯃꯁꯨ ꯑꯗꯨꯝ ꯑꯩꯈꯣꯏꯃꯥꯎ ꯑꯩꯐꯣꯏꯕ ꯆꯥꯕꯒꯤ ꯑꯗꯨꯝ ꯀꯩꯅꯣ ꯇꯧꯔꯦ ꯏꯔꯣꯝ ꯍꯥꯏꯗꯤ ꯃꯍꯤ ꯍꯥꯞꯇꯕꯤꯗ ꯑꯗꯨꯝ ꯃꯦꯠꯇꯣꯏꯅꯦꯕ ꯃꯣꯔꯣꯛ ꯀꯩꯀꯥ ꯀꯩꯔꯥ ꯍꯥꯞꯄꯒ ꯑꯗꯨꯗꯨꯃꯒ ꯇꯧꯋꯦ ꯑꯗꯨꯗꯣ ꯑꯃ ꯀꯩꯅꯣꯗꯣ ꯑꯩꯈꯣꯏꯒꯤ ꯌꯥꯝꯅ ꯆꯥꯕ ꯐꯥꯕ ꯌꯥꯝꯅ ꯂꯩꯗꯅ
ꯑꯥ
ꯑꯃꯨꯔꯛ ꯅꯨꯄꯤ ꯑꯃꯅ ꯆꯥꯒ꯭ꯔꯕꯅꯤꯅꯦ ꯑꯗꯨꯒ ꯃꯥꯗꯣ ꯈꯥꯞꯃꯟꯗꯅ ꯆꯥꯕ ꯉꯝꯈꯤꯗꯕꯒꯤ ꯇꯣꯛꯈꯤꯕꯅꯤꯅꯦ ꯑꯗꯨꯒꯤ ꯑꯗꯨꯒꯤ ꯍꯧꯖꯤꯛꯀꯤ ꯄꯣꯠꯁꯦ
ꯎꯝ ꯑꯩ ꯃꯁꯛꯇꯣ ꯎꯔꯒꯗꯤ ꯈꯪꯕ ꯌꯥꯏ ꯑꯗꯣ ꯑꯩꯈꯣꯏꯅ ꯆꯥꯗꯕꯒꯤꯔ ꯆꯥꯔꯛ ꯐꯠꯇꯕꯒꯤꯔꯥ ꯈꯪꯗꯦ ꯑꯃ ꯂꯥꯛꯁꯟꯕ ꯉꯝꯗꯕꯗꯣ
ꯍꯣꯏ ꯍꯣꯏ ꯃꯤꯅꯗꯤ ꯌꯥꯝ ꯄꯥꯛꯑꯗꯤ ꯈꯪꯅꯗꯕꯅꯦꯕꯀꯣ ꯑꯈꯪꯕ ꯈꯔꯅꯕꯨꯗꯤ ꯑꯗꯨꯝ ꯈꯪꯕ
ꯍꯣꯏ ꯑꯗꯨꯕꯨꯗꯤꯅꯦ ꯎꯝ ꯑꯩꯈꯣꯏ ꯃꯩꯇꯩꯒꯤꯅꯦ ꯃꯩꯇꯩꯒꯤ ꯍꯥꯏꯒꯗ꯭ꯔꯥ ꯑꯩꯈꯣꯏ ꯃꯅꯤꯄꯨꯔꯗ ꯍꯥꯏꯒꯗ꯭ꯔꯥ ꯀꯩ ꯍꯥꯏꯗꯣꯏꯅꯣ ꯈꯪꯗꯦ ꯌꯥꯝꯅ ꯑꯗꯨꯃꯥꯏꯅ ꯍꯥꯏꯗꯤ ꯐꯕ ꯄꯣꯠꯁꯦ ꯃꯅꯥ ꯃꯁꯤꯡꯕꯨ ꯑꯣꯏꯔꯣ ꯃꯦꯗꯤꯁꯅꯦꯜ ꯄ꯭ꯂꯥꯟꯁꯦ ꯌꯥꯝ ꯂꯩꯕꯅꯦ ꯑꯗꯨꯕꯨꯗꯤ
ꯎꯝ
ꯍꯥꯏꯗꯤ ꯐꯪꯉꯤꯗꯅ ꯌꯥꯝꯅ ꯍꯥꯏꯗꯤ ꯑꯦ ꯁꯤ ꯇꯧꯔꯒ ꯁꯤ ꯐꯩ ꯚꯕꯥꯄꯨ ꯂꯣꯛ ꯊꯨꯡꯕ ꯐꯕ ꯂꯩꯗꯅ ꯑꯗꯩ ꯅꯥꯇꯣꯟ ꯍꯥꯞꯕꯒꯁꯦ ꯐꯕꯁꯦ ꯑꯃ ꯃꯌꯥꯡꯇꯣꯟ ꯍꯥꯏꯕ ꯑꯃ ꯂꯩꯕꯗꯣ ꯈꯪꯕ꯭ꯔꯥ ꯑꯩꯁꯦ ꯑꯦꯂꯔꯖꯤ ꯁꯤ ꯈꯔ ꯇꯧꯒꯜꯂꯦꯕ ꯑꯩ ꯅꯥꯇꯣꯟꯁꯦ ꯑꯗꯨꯝ ꯍꯊꯤ ꯈꯜꯂꯒꯅꯦ ꯑꯩ ꯏꯅꯥꯎꯄꯤꯗꯨꯁꯨ ꯑꯩ ꯏꯅꯥꯎꯅꯨꯄꯤꯗꯨꯁꯨ ꯇꯧꯋꯦꯕ ꯑꯩ ꯏꯅꯥꯎꯄꯤꯁꯤꯁꯨ ꯇꯧꯋꯦꯕ ꯃꯥꯒ ꯑꯩꯒ ꯑꯩꯈꯣꯏ ꯏꯅꯃ ꯑꯃ ꯂꯩꯌꯦꯕꯀꯣ ꯑꯩꯈꯣꯏ ꯑꯍꯨꯝꯁꯦ ꯋꯤꯟꯇꯔꯁꯤꯗ ꯑꯩꯈꯣꯏ ꯑꯍꯨꯝꯁꯦ ꯎꯕꯗꯅꯦ ꯃꯤ ꯃꯈꯩꯁꯨ ꯋꯥꯗꯣꯏꯅꯦꯕ ꯍꯧꯖꯤꯛꯁꯤꯅ ꯑꯩꯈꯣꯏꯁꯦ ꯁꯝꯃꯔꯁꯨ ꯌꯥꯎꯁꯜꯂꯛꯑꯕꯗꯣ ꯎꯝ
ꯎꯝ ꯑꯩꯅ ꯇꯧꯋꯦ ꯍꯥꯏꯁꯦ
ꯎꯝ
ꯏꯃꯥꯟꯅꯕꯤꯗꯨꯅ ꯌꯥꯝ ꯍꯦꯟꯕꯅꯦ ꯂꯩꯃꯤꯟꯅꯔꯝ
ꯑꯁ ꯃꯉꯣꯟꯗꯩ ꯑꯩꯅ ꯑꯃꯨꯛ ꯍꯦꯜꯂꯤ ꯑꯩ ꯍꯟꯗꯛꯅꯦ ꯑꯩ ꯍꯟꯗꯛ ꯌꯨꯝꯗ ꯂꯥꯛꯄꯗꯩꯅ ꯇꯧꯕꯗ ꯇꯧꯕꯗ ꯉꯔꯥꯡ ꯈꯛꯇ ꯐꯔꯤ ꯑꯗꯨꯏꯗꯣ
ꯑꯗꯨꯗꯣ ꯀꯃꯥꯏꯅ ꯃꯌꯥꯡꯊꯣꯟꯗꯣ ꯃꯅꯝ ꯅꯝꯃꯤꯔꯥ ꯀꯃꯥꯏꯅ ꯇꯧꯔꯤꯅꯣꯕ
ꯍꯥꯏꯠꯇꯦ ꯃꯌꯥꯡ ꯇꯣꯟꯁꯦ ꯑꯗꯨꯝ ꯏꯔꯣꯟꯕꯒꯨꯝꯕ ꯂꯩꯗꯅ ꯁꯦꯕꯣꯠ ꯏꯔꯣꯟꯕꯕꯨ ꯑꯣꯏꯔ ꯍꫭꯏ ꯑꯗꯨꯝ ꯀꯣꯠꯂꯒ ꯆꯥꯍꯟꯕ ꯍꯥꯕ ꯈꯣꯠꯄꯁꯦ ꯅꯥꯇꯣꯟꯁꯦ ꯌꯥꯝꯅ ꯤꯞ ꯑꯣꯏꯕ ꯍꯥꯏꯒꯗ꯭ꯔꯥ ꯑꯩꯈꯣꯏꯁꯦ ꯑꯗꯨꯃꯥꯏꯅ ꯇꯧꯋꯦꯕ ꯑꯩ ꯍꯥꯏꯁꯤꯅꯦ ꯎꯐꯨꯟ ꯃꯅꯝꯒꯁꯦ ꯀ ꯐ ꯙꯛꯃꯅ ꯑꯩ ꯑꯩꯅ ꯍꯧꯈꯔꯤꯁꯦ ꯇꯁꯦꯡꯅꯗꯤ ꯒꯨꯗ ꯅꯥꯏꯠ ꯃꯅꯝꯁꯦ ꯀꯥꯡ ꯍꯤꯗꯥꯛ ꯃꯅꯝꯁꯦ ꯁꯤꯁꯦ ꯁꯠ ꯐꯪꯈꯤꯕ ꯑꯩꯉꯣꯟꯗ ꯍꯥꯛꯇꯤ ꯑꯌꯛ ꯈꯨꯗꯤꯡꯒꯤ ꯍꯛꯊꯤꯁꯦ ꯈꯜꯂꯒꯅꯦ ꯄꯤꯁꯦ ꯑꯗꯨꯝ ꯑꯩꯈꫭꯏꯔꯀ ꯅꯥꯇꯣꯟꯁꯦ ꯑꯗꯨꯝ ꯑꯣꯔꯣ ꯑꯣꯔꯣ ꯇꯧꯔꯒ ꯑꯗꯨꯝ ꯍꯥ ꯊꯤꯔ ꯈꯟꯕꯗ ꯑꯩ ꯍꯛꯆꯦꯠꯁꯦ ꯇꯥꯕꯗ ꯑꯗꯨꯝ ꯋꯥꯅꯕꯗꯣ ꯑꯗꯨꯃꯥꯏꯅ ꯇꯧꯋꯦꯕ
ꯑꯗꯨ ꯃꯌꯥꯡꯇꯣꯟꯗꯣ ꯑꯗꯨꯝ ꯆꯥꯕ ꯅꯨꯡꯇꯤꯒꯤ ꯌꯥꯝ ꯆꯥꯕ ꯉꯝꯗ꯭ꯔꯒꯁꯨ ꯑꯍꯨꯝ ꯃꯔꯤ ꯑꯗꯨꯝ ꯍꯥꯏꯗꯤ ꯀꯣꯠꯂ ꯀꯣꯠꯂꯒ ꯑꯗꯨꯣ ꯍꯥꯕ ꯌꯥꯝ ꯐꯩ ꯍꯥꯏꯌꯦꯕ ꯑꯗꯨꯒ ꯏꯁꯤꯡ ꯐꯪ ꯐꯪ ꯁꯥꯕꯁꯦ
ꯎꯝ
ꯑꯗꯨꯏꯗꯣ ꯊꯛꯄ ꯑꯗꯨꯃꯥꯏꯅꯁꯨ ꯐꯩ ꯍꯥꯏꯌꯦ ꯑꯗꯨꯝ ꯃꯌꯥꯡꯇꯪꯁꯨ ꯑꯗꯨꯝ ꯆꯥꯔꯦ ꯑꯩ ꯂꯥꯛꯄꯗꯗꯒꯤ ꯑꯗꯣ ꯑꯩꯗꯣ
ꯑꯗꯣ ꯃꯌꯥꯡꯇꯣꯟ ꯍꯥꯎꯕꯅꯤꯉꯣ ꯎꯝ ꯍꯥꯏꯗꯤ ꯕꯣꯔꯥ ꯆꯥꯔꯕ ꯃꯌꯥꯡꯇꯣꯟꯒꯤ
ꯆꯥꯔꯦ ꯆꯥꯔꯦ ꯄꯜꯂꯛꯀꯅꯨ ꯋꯦꯗꯔꯁꯤꯒ ꯆꯥꯅꯤꯡꯉꯦ ꯆꯉꯥꯡ ꯑꯃꯒ
ꯑ ꯅꯣꯡꯒ ꯇꯥꯎꯁꯤꯗꯣ
ꯍꯣꯏ ꯍꯣꯏ ꯑꯗꯨꯅꯦ ꯆꯥꯅꯤꯡꯉꯦ ꯇꯧꯔꯤꯁꯦ ꯆꯥꯅꯤꯡꯗꯕ ꯂꯩꯇꯦ ꯑꯩꯕꯨꯣ ꯑꯁ ꯅꯣꯏꯕꯗ ꯂꯣꯏꯔ ꯀ ꯍꯥꯏꯅꯤ ꯑꯩꯅꯣ ꯆꯥꯅꯤꯡꯗꯕ ꯑꯝꯇ ꯂꯩꯇꯦ ꯍꯧꯖꯤꯛꯀꯥꯟꯁꯦ
ꯑꯁ ꯍꯥꯎꯒꯅꯤꯗ ꯂꯣꯏꯅ ꯀꯩꯅꯣꯗꯤ ꯀꯔꯤ ꯀꯖꯥꯕꯃ ꯂꯐꯨꯊꯔꯣꯗꯣ
ꯎꯝ ꯎꯝ
ꯑꯗꯨꯒꯤ ꯕꯣꯔꯥꯗꯤ ꯆꯥꯔꯕ
ꯕꯣꯔꯥꯗꯤ ꯆꯥꯗ꯭ꯔꯤ ꯄꯥꯛꯅꯝꯗꯤ ꯆꯥꯔꯦ
ꯑꯁꯇ ꯂꯐꯨꯊꯔꫭ ꯕꯣꯔꯥꯁꯨ ꯍꯥꯎꯕꯅꯦꯍꯦ
ꯑꯣ ꯕꯣꯔꯥꯗꯤ ꯑꯝꯇ ꯁꯦꯝꯗ꯭ꯔꯤꯕ ꯃꯥꯜꯂꯦ
ꯅꯣꯡꯉ ꯅꯣꯡꯉ ꯂꯩꯔꯀꯥꯟꯗ ꯁꯦꯝꯃꯒ ꯌꯦꯡꯉꯣ ꯑꯗꯨꯒ ꯆꯥꯎꯕ ꯍꯥꯎꯕꯅꯤ
ꯍꯣꯏ ꯑꯁ ꯌꯦꯡ ꯇꯥꯔꯦ ꯑꯅꯧ ꯑꯅꯧꯕ ꯇꯦꯁ
ꯎꯝ ꯍꯥꯎꯕꯅꯦ ꯑꯩꯗꯤ ꯍꯥꯎꯋꯦ ꯃꯌꯥꯡꯇꯣꯟ ꯍꯥꯎꯋꯤ ꯍꯧꯖꯤꯛꯀꯤ ꯀꯩꯅꯣꯗꯣ ꯂꯧ ꯐꯨ ꯊꯔꯑꯣꯗꯣ ꯑꯗꯨꯁꯨ ꯍꯥꯎꯑꯣ ꯑꯗꯨꯒꯒ ꯍꯣꯏ ꯍꯣꯏ ꯑꯗꯨꯁꯨ ꯍꯥꯎꯋꯦ ꯈꯪꯗꯦꯅ ꯂꯣꯏ ꯍꯥꯎꯋꯤꯗꯣ
ꯎꯝ ꯑꯗꯨꯒ ꯁꯨꯃꯥꯏꯁꯨ ꯇꯧꯅꯗꯥꯏꯅꯦ ꯎꯝ ꯎꯝ ꯃꯨꯊ꯭ꯔꯨꯕꯤ ꯎꯝ
ꯑ ꯃꯨꯛꯊꯨꯕꯤ ꯃꯅꯥ ꯃꯄꯥ ꯃꯄꯥꯥꯟꯅꯩ ꯃꯅꯥꯗꯣ ꯑꯗꯨꯁꯨ ꯑꯗꯨꯝ ꯕꯣꯔꯥ ꯍꯧꯕ ꯍꯥꯎꯕꯅꯦ ꯑꯅꯕꯣ
ꯎꯝ ꯍꯥꯎꯔꯝꯅꯤ ꯈꯪ ꯂꯝ ꯑꯃꯗꯗꯤ ꯆꯦꯡꯒꯤ ꯕꯣꯔꯥꯒ ꯇꯧꯅꯗ꯭ꯔꯣ
ꯆꯦꯡꯒꯤꯕꯣꯔꯥ
ꯎꯝ
ꯑꯥꯎ ꯀꯩꯅꯣ ꯑꯃ ꯂꯝ ꯀꯩꯅꯣ ꯍꯣꯏ ꯑꯃ ꯀꯃꯥꯏꯅ ꯍꯥꯏꯗꯣꯏꯅꯣ ꯄꯥꯛ ꯄꯥꯛꯅ ꯍꯧꯕꯗꯨꯣ ꯅꯠꯇ꯭ꯔꯣ
ꯍꯣꯏ ꯄꯥꯛꯑꯒꯅꯦ ꯔꯥꯎꯟ ꯔꯥꯎꯟ ꯇꯧꯔꯒꯅꯦ ꯆꯦꯡꯒꯤ ꯑꯣꯏꯕ ꯃꯔꯣꯏꯒ ꯈꯔ ꯌꯥꯎꯋꯦꯕꯀꯣ
ꯎꯝ
ꯑꯗꯣ ꯃꯪꯒꯟꯒꯤꯁꯨ ꯂꯩꯗꯅ ꯑꯗꯨꯃꯥꯏꯅ ꯄꯥꯛꯅ ꯇꯧꯕꯗ
ꯍꯣꯏ ꯍꯣꯏ ꯑꯩ ꯍꯥꯏꯁꯦ ꯃꯪꯒꯟꯒꯤꯗꯨꯅꯦ
ꯎꯝ ꯍꯧꯖꯤꯛ ꯁꯤꯅ ꯆꯦꯡꯁꯦ ꯅꯪꯁꯦ ꯆꯦꯡꯒꯤꯗꯤ ꯈꯪꯉꯣꯏꯕ ꯆꯥꯕ ꯀꯥꯟꯗꯅꯦ ꯆꯦꯡ ꯇꯛꯈꯥꯏꯔꯒꯅꯦ ꯇꯧꯕ ꯑꯗꯨꯃꯥꯏꯅ ꯑꯣꯏꯔꯝꯆꯩꯕ ꯑꯩꯈꯣꯏꯒꯤ
ꯆꯥꯗ꯭ꯔꯤ ꯑꯗꯨꯗꯤ ꯑꯩ ꯈꯜꯂꯨꯏꯁꯤꯅ ꯑꯃ ꯍꯋꯥꯏ ꯌꯥꯎꯕꯗꯣ
ꯎꯝ ꯎꯝ ꯀ ꯀꯛꯆꯤꯡ ꯕꯣꯔꯥꯁꯤꯅ ꯑꯃꯨꯛ ꯀꯩꯅꯣ ꯇꯧꯋꯤꯗꯅ ꯄꯨꯔꯥ ꯆꯦꯡꯁꯦ ꯄꯥꯎꯗꯔ ꯇꯥꯅ ꯇꯛꯈꯥꯏꯔꯒ ꯁꯦꯝꯕꯅꯤ ꯀ ꯑꯣꯏꯅ ꯑꯃꯨꯛ
ꯑ ꯑ ꯑ
ꯀꯁꯤꯅ ꯑꯃꯨꯛ ꯆꯦꯡꯁꯦ ꯑꯗꯨꯝ ꯍꯥꯏꯗꯤ ꯄꯨꯔꯥ ꯄꯥꯎ ꯇꯅ ꯇꯛꯈꯥꯏꯗꯕꯤꯗ ꯑꯃ ꯀꯨꯞꯁꯨꯒꯤ ꯆꯦꯡꯁꯦ ꯈꯤꯇꯪ ꯄꯧꯔꯞ ꯇꯧꯕ ꯑꯃ ꯌꯥꯎꯗ꯭ꯔꯥ ꯑꯗꯨꯒꯤ ꯏꯁꯇꯦꯖꯇꯣ ꯑꯗꯨꯃꯥꯏꯅ ꯑꯣꯏꯔꯒꯅꯦ ꯆꯥꯕ ꯀꯥꯟꯗꯅꯦ ꯆꯦꯡꯒꯤ ꯀꯊꯛ ꯀꯊꯛꯀ ꯇꯧꯕꯤꯗꯣ ꯑꯗꯨꯃꯥꯏꯅ ꯇꯧꯔꯒ ꯃꯔꯣꯏꯒꯒ ꯇꯧꯋꯦꯕ
ꯑꯣ ꯑꯣ ꯆꯥꯗꯔꯤ ꯑꯗꯨꯗꯤ
ꯎꯝ
ꯂꯩꯕꯖꯥꯠꯁ ꯃꯈꯜ ꯃꯈꯜ ꯂꯝ ꯂꯝꯒꯤꯦ
ꯍꯣꯏ ꯀꯩ ꯂꯝꯗꯣꯗ ꯐꯪꯕꯅꯤꯅꯦ ꯑꯗꯨꯏꯗꯣ ꯀꯥꯎꯈ꯭ꯔꯦ ꯎꯝ ꯀꯥꯛꯆꯤꯡ ꯈꯨꯅꯥꯎꯔꯣꯝ ꯆꯠꯄ ꯂꯝꯕꯤꯗꯣ ꯑꯗꯨꯗ ꯂꯩꯕ ꯂꯝ ꯑꯃꯈꯛ ꯇ ꯐꯪꯕꯅꯦꯕ ꯃꯃꯤꯡꯗꯣ ꯑꯦꯛꯖꯦꯛꯇꯣ ꯀꯥꯥꯥꯎꯒ꯭ꯔꯥꯕꯩ ꯀꯩ ꯂꯝꯅꯣꯗꯣ
ꯑꯣ ꯑꯗꯨꯆꯦ ꯅꯪ ꯀꯩꯅꯣꯗꯤ ꯆꯥꯔꯕ ꯑꯃ ꯀꯔꯤꯕ ꯊꯔꯣꯏ ꯕꯣꯔꯥꯗꯣ
ꯆꯥꯗꯔꯤ
ꯑꯩꯖꯨ ꯆꯥꯗ꯭ꯔꯤ ꯑꯗꯨꯗꯤ ꯍꯥꯎꯖꯥꯠꯂ ꯈꯪꯗꯦ ꯃꯤꯅꯗꯤ ꯍꯥꯎꯏꯔ ꯍꯥꯎꯇꯔꯤꯔꯥ ꯈꯪꯗꯦ ꯆꯥ
ꯃꯈꯜ ꯃꯈꯜ ꯌꯥꯝ ꯁꯦꯝꯕ ꯌꯥꯕ ꯃꯥꯜꯂꯦ ꯕꯣꯔꯥꯁꯤꯗꯀꯣ ꯇꯧꯔꯤꯁꯦ
ꯂꯣꯏ ꯌꯥꯕꯖꯥꯠꯅꯤ
ꯎꯝ
ꯃꯤ ꯖꯥꯠ ꯖꯥꯠꯁꯨ ꯌꯥꯝ ꯆꯥꯅꯩ ꯗꯨꯗꯤ
ꯎꯝ ꯑꯦ ꯇꯤꯟ ꯀꯥꯡꯕꯧ ꯆꯥꯟꯅꯔꯦ ꯍꯧꯖꯤꯛꯀꯥꯟ
ꯃꯥꯟꯅꯤ ꯆꯥꯅꯤꯉꯥꯏ ꯂꯩꯁꯤꯟꯅꯔꯛꯇꯗ ꯅ